ꯍꯣꯏ ꯍꯣꯏ ꯇꯥꯔꯦ ꯇꯥꯔꯦ
ꯑ ꯁꯤꯅ ꯂꯥꯁ ꯍꯥꯏꯕ ꯃꯥꯜꯂꯦ ꯑꯗꯨꯒꯤ
ꯎꯝ ꯑꯥ ꯍꯣꯏ
ꯎꯝ ꯑꯗꯨꯅꯦ ꯎꯝ
ꯑꯗꯨꯅꯦ ꯍꯣꯏꯅꯦ
ꯅꯪ ꯈꯔ ꯍꯣꯠꯅꯔꯒ ꯀꯩꯅꯣ ꯇꯧꯔꯣ ꯌꯦꯅꯣ
ꯀꯔꯝ ꯀꯥꯟꯊꯣꯔꯛꯀꯅꯤ ꯃꯅꯤꯄꯨꯔꯗꯤ
ꯑꯩꯗꯤ ꯑꯩ ꯃꯅꯤꯄꯨꯔꯗ ꯇ꯭ꯔꯥꯟꯁꯐꯔ ꯇꯧꯕꯗꯣ ꯑꯗꯣ ꯏꯟꯇꯔꯕꯌ꯭ꯨꯒꯤꯞ ꯏꯟꯇꯔꯕꯌ꯭ꯨ ꯄꯤꯕ ꯂꯥꯛꯀꯅꯦꯕ ꯀꯩꯅꯣꯗ ꯗꯤ ꯑꯦꯝ ꯌꯨꯗ ꯑꯗꯨꯗ ꯁꯨꯝ ꯂꯥꯎꯊꯣꯂꯛꯄ ꯌꯥꯏ ꯗꯤꯁꯦꯝꯕꯔꯗ ꯇꯥꯕ ꯌꯥꯏ ꯅꯠꯇ꯭ꯔ ꯖꯟ ꯖꯅꯋꯥꯔꯤ ꯇꯥꯕ꯭ꯔꯥ
ꯑꯣ ꯈꯦ ꯅꯪꯒꯤꯁꯤ ꯅꯧꯅ ꯑꯃꯨꯛꯀ ꯍꯧꯕ
ꯑ ꯅꯧꯅ ꯍꯧꯔꯦ ꯅꯧꯅ ꯍꯧꯒꯔ꯭ꯦ ꯇ꯭ꯔꯥꯟꯁ
ꯑꯣ ꯑꯣꯀꯦ ꯇꯔꯥ ꯑꯠꯆꯥ ꯑꯠꯆꯥ ꯑꯗꯨꯗꯤ ꯌꯥꯝ ꯐꯩꯅꯦ
ꯎꯝ ꯑꯩꯒꯤ ꯑꯣꯟꯂꯤ ꯋꯥꯟ ꯇꯥꯏꯝ ꯈꯤꯇ ꯌꯥꯏꯑꯕ
ꯎꯝ ꯆꯍꯤ ꯀꯌꯥ ꯇꯧꯒꯗꯧ ꯇꯧꯒꯅꯤ
ꯑꯩꯁꯦ ꯃꯅꯤꯄꯨꯔꯗ ꯍꯜꯂꯒꯗꯤ ꯑꯔꯥꯎꯟ ꯐꯥꯏꯚ ꯏꯔꯁ ꯃꯨꯛꯇꯤ ꯇꯥꯔꯅꯤ ꯌꯥꯔꯔꯣꯏ ꯕꯠ ꯁꯤꯗ ꯂꯩꯔꯒꯗꯤ ꯊ꯭ꯔꯤ ꯐꯣꯔ ꯌꯔꯁꯇ ꯂꯣꯏꯒꯦ ꯈꯟꯕ ꯄꯟꯖꯥꯕꯇ ꯑꯗꯣ ꯌꯦꯡꯉꯒꯦ
ꯔꯤꯁꯔꯁ ꯆꯠꯄ ꯍꯧꯔꯕ꯭ꯔꯣ
ꯔꯤꯁꯔꯁꯦ ꯍꯧꯔꯦ ꯍꯥꯏꯕꯗꯤ ꯑꯩ ꯍꯧꯖꯤꯛ ꯇꯣꯄꯤꯛ ꯐꯥꯏꯅꯦꯂꯥꯏꯁꯇ ꯑꯣꯏꯗ꯭ꯔꯤꯕꯀꯣ ꯑꯗꯨꯅ ꯑꯣ ꯑꯁ ꯋꯥꯏꯅꯦꯍꯦ ꯔꯤꯁꯔꯁ ꯍꯧꯔꯛ ꯇꯧꯔꯛꯇꯕꯅꯤꯅ ꯗꯤ ꯑꯦꯝ ꯌꯨꯗꯁꯨ ꯔꯤꯁꯔꯁ ꯇꯧꯔꯛꯇꯦ ꯃꯥꯁꯇꯔꯗꯁꯨ ꯔꯤꯁꯔꯁ ꯇꯧꯔꯛꯇꯦ ꯇꯦ ꯑꯗꯨꯅ ꯔꯤꯁꯔꯁꯁꯦ ꯋꯥꯏꯅꯦ ꯄꯥꯝꯗꯤ ꯄꯥꯝꯖꯕ ꯎꯝ ꯄꯥꯝꯗꯤ ꯄꯥꯝꯖꯕ ꯅꯣꯂꯦꯖ ꯌꯥꯎꯗꯕ ꯑꯩꯈꯣꯏꯅ ꯔꯤꯁꯔꯁꯀꯤ ꯐꯤꯜꯗꯣ ꯍꯥꯏꯗꯤ ꯗꯤ ꯑꯦꯝꯗꯤ ꯅꯣꯏ ꯕꯤ ꯄꯤ ꯑꯦꯒ ꯂꯧꯔꯝꯃꯗꯤ ꯑꯩꯈꯣꯏꯁꯨ ꯍꯩꯒꯅꯦꯕ ꯅꯣꯏꯗꯤ ꯄ꯭ꯔꯣꯖꯦꯛꯀ ꯇꯧꯋꯦꯗꯅ ꯃꯁ ꯑꯥ ꯕꯤꯞ ꯕꯤ ꯑꯦꯗ ꯒ꯭ꯔꯦꯖꯤ ꯀꯩꯅꯣ ꯑꯥ ꯆꯠꯂꯦꯗꯅ ꯅꯣꯏ ꯗꯇꯥ ꯀꯂꯦꯛꯁꯟꯒ ꯇꯧꯕꯗꯣ ꯑꯗꯨ ꯇꯧꯔꯛꯑꯒꯁꯨ ꯍꯩꯕ ꯑꯗꯣ ꯑꯗꯨ ꯇꯧꯔꯛꯇꯕꯅꯤꯅ ꯋꯥꯏꯅꯦ
ꯅꯣꯏ ꯁꯨꯄꯔꯚꯥꯏꯖꯔꯗꯨꯅ ꯑꯗꯨꯝ ꯍꯥꯏꯕꯤꯕꯗ ꯑꯗꯨꯝ ꯍꯥꯏꯔꯛꯀꯅꯤꯗ
ꯎꯝ ꯑꯗꯨꯣ ꯌꯦ
ꯇꯨꯀꯣ
ꯑꯣ ꯑꯗꯨ ꯑꯩꯁꯨ ꯁꯤ ꯑꯩꯒꯤ ꯁꯨꯄꯔꯚꯥꯏꯖꯔꯁꯦ ꯌꯥꯗꯤꯅꯤꯌꯦ
ꯑꯗꯣ ꯁꯦꯝꯗꯣꯛꯄꯗꯨꯣ ꯋꯥꯕꯅꯤꯅꯦ ꯗꯦꯇꯥꯁꯦ ꯀꯂꯦꯛ ꯇꯧꯔꯒꯀꯣ ꯅꯪ ꯑꯃꯀꯥ ꯀꯩꯅꯣ ꯅꯪꯒꯤ ꯄ꯭ꯔꯖꯦꯟꯇꯦꯁꯟ ꯁꯦꯝꯗꯣꯛꯄꯗꯣ ꯂꯥꯏꯔꯤꯛ ꯑꯣꯏꯅ
ꯎꯝ
ꯀꯨꯗꯣꯡ
ꯎꯝ ꯎꯝ
ꯋꯥꯍꯟꯒꯨꯝꯕ ꯍꯥꯞꯆꯤꯟꯕꯗꯣ ꯈꯔ ꯂꯨꯏꯅꯦ
ꯍ ꯑꯗꯨꯕꯨꯗꯤ ꯌꯥꯏ ꯃꯇꯦꯡ ꯂꯧꯗꯕꯁꯨ ꯑꯉꯝꯅꯅꯦ ꯍꯥꯏꯗꯤ ꯏꯏ ꯌꯥꯎꯗ꯭ꯔꯗꯤ ꯌꯥꯔꯣꯏꯕ ꯑꯗꯨꯗꯤ ꯅꯅ ꯌꯥꯗꯤ ꯍꯨ ꯀ ꯄꯁꯤ ꯂꯥꯛꯀꯅꯤ
ꯆꯥꯛꯁꯤ ꯆꯥꯛ ꯏꯁꯤꯡꯒ ꯆꯥꯕꯤꯔ ꯎꯝ
ꯑꯧ ꯆꯥꯔꯦ ꯁꯦ ꯉꯁꯤꯗꯤ ꯕ꯭ꯔꯤꯌꯥꯅꯤ ꯑꯣꯏꯅ ꯆꯥꯔꯦꯗ
ꯅꯪ ꯑꯩꯕꯨ ꯈꯪꯗꯤ ꯈꯪꯉꯤ ꯑꯩꯁꯦ ꯁꯤꯂꯣꯡ ꯅꯣꯡ ꯊꯃꯥꯏꯗ
ꯑꯣ ꯗꯥꯢꯔꯦꯛ ꯁꯤꯂꯣꯡ ꯑꯦꯔꯤꯌꯥꯗ꯭ꯔꯕ ꯅꯠꯇ꯭ꯔꯒ ꯈꯔ ꯑꯣꯀꯦ ꯑꯣꯀꯦ
ꯅꯦ ꯂꯩꯁꯦ ꯍ ꯍ
ꯎꯝ ꯐꯩꯅꯤ ꯀꯩꯅꯣ ꯀꯣꯆꯤꯡꯗꯨ ꯁꯤꯂꯣꯡ ꯇꯥꯟꯅ ꯆꯠꯇ꯭ꯔꯁꯨ ꯃꯅꯤꯄꯨꯔꯅ ꯐ ꯑꯐꯕ ꯂꯩ ꯀꯩꯅꯣ
ꯃꯅꯤꯄꯨꯔꯗ ꯂꯩꯁꯦ ꯇꯧꯕꯅꯦ ꯑꯗꯣ ꯑꯁ ꯑꯩ ꯏꯌꯥꯝꯕꯅ ꯁꯤꯂꯣꯡꯗ ꯂꯩꯑꯣꯅꯀꯣ
ꯀꯩꯒꯤꯅꯣ ꯍꯥꯏꯕꯗꯤ ꯁꯤꯂꯣꯡꯒꯨꯝꯕ ꯑꯇꯩ ꯑꯇꯩ ꯑꯩꯗꯤꯅꯦ ꯁꯦꯡꯅ ꯍꯥꯏ ꯃꯇꯝꯗ ꯕ꯭ꯔꯣ ꯂꯥꯏꯛ ꯑꯁ ꯁꯤ ꯍꯥꯏꯕ ꯌꯥꯕ ꯌꯥꯗꯕꯗꯤ ꯈꯪꯗꯦꯕ ꯕꯠꯑꯩ ꯍꯥꯏꯒꯦꯕꯀꯣ
ꯏꯁꯨ ꯌꯥꯗꯕ ꯏꯁꯨ ꯄ꯭ꯔꯖꯦꯟ ꯏꯁꯨꯒꯤ ꯃꯇꯥꯡꯗꯗꯤ
ꯍꯣ ꯍꯣꯏ ꯍꯣꯏ ꯍꯣꯏ ꯍꯣꯏ ꯑꯗꯨꯒꯤ ꯅꯠꯇꯕ ꯗꯠ ꯑ ꯂꯥꯏꯛ ꯑ ꯑꯦꯁ ꯂꯛ ꯀꯝꯄꯤꯇꯤꯁꯟꯒꯨꯝꯕꯗꯗꯤꯅꯦ ꯀꯝꯄꯤꯇꯤꯇꯤꯚ ꯑꯦꯛꯖꯥꯝꯒꯨꯝꯕꯗꯗꯤꯅꯦ ꯍꯥꯏꯗꯤ ꯑꯩꯈꯣꯏ ꯃꯅꯤꯄꯨꯔꯅ ꯊꯤ ꯕꯦꯁ ꯑꯣꯏꯌꯦꯕ ꯑꯩꯉꯣꯟ ꯑꯩ ꯑꯣꯏꯅꯗꯤꯀꯣ ꯑꯦꯕ꯭ꯔꯤ ꯌꯥꯔ ꯌꯨ ꯄꯤ ꯑꯦꯁ ꯁꯤ
ꯃꯥꯅꯤ ꯃꯥꯅꯤ
ꯑꯥ ꯑꯗꯨꯅ ꯃꯅꯤꯄꯨꯔꯗ ꯊꯤ ꯍꯦꯜꯂꯦꯕ ꯂꯥꯏꯛ ꯑꯇꯩꯒꯤ ꯏꯁꯇꯦꯠꯇꯣ ꯐꯠꯇꯦ ꯍꯥꯏꯕ ꯅꯠ ꯇꯠꯇ ꯄꯀꯣ
ꯍꯣꯏ ꯍꯣꯏ ꯅꯣꯔꯠ ꯏꯁꯇ ꯌꯦꯡꯉꯨꯅꯦ ꯅꯣꯔꯠ ꯏꯁꯇ ꯅꯣꯔꯠ ꯏꯁꯇ ꯑꯤꯒꯤ ꯑꯥꯏ ꯑꯦꯁ ꯏꯟꯖꯤꯅꯤꯌꯥꯔ ꯗꯣꯛꯇꯔ ꯄ꯭ꯔꯣꯗ꯭ꯌꯨꯁ ꯇꯧꯔꯤꯁꯦ ꯃꯅꯤꯄꯨꯔ ꯃꯅꯤꯄꯨꯔ ꯏꯁꯇꯦꯠ ꯉꯥꯛꯇꯅꯤ ꯀꯩꯅꯣ ꯑꯇꯣꯞꯄ ꯀꯔꯤ ꯏꯁꯇꯦꯠ
ꯑꯗꯨꯅ ꯑꯩꯒꯤ ꯋꯥꯈꯜꯗꯗꯤ ꯁꯤ ꯑꯣꯏꯔꯦ ꯑꯗꯨꯒꯤꯅꯤ ꯏꯚꯟ ꯑꯩ ꯁꯣꯁꯨ ꯁꯤꯗꯒꯤ ꯂꯩꯅꯤꯡꯗ꯭ꯔꯦ ꯃꯅꯤꯄꯨꯔꯗ ꯍꯜꯂꯒꯦꯅ ꯈꯜꯂꯤꯁꯦ
ꯎꯝ ꯑꯗꯨꯅꯦ ꯃꯅꯤꯄꯨꯔꯗ ꯂꯩꯕꯅ ꯐꯩꯇ
ꯎꯝ ꯑꯩꯁꯨ ꯑꯗꯨꯒꯤ ꯀꯣꯆꯤꯡꯒꯨꯝꯕ ꯇꯧꯕ ꯈꯣꯠꯄꯅ ꯑꯩꯁꯨ ꯀꯩꯅꯣ ꯇꯧꯅꯤꯡꯕꯀꯣ ꯏꯟꯚꯣꯁ ꯇꯧꯅꯤꯡꯕꯀꯣ ꯑꯩꯅ ꯑꯥꯗ ꯂꯩꯔꯗꯤ ꯌꯨ ꯖꯤ ꯁꯤ ꯅꯦꯠꯀꯤ ꯑꯉꯥꯡꯁꯤꯡ ꯀꯣꯆꯤꯡ ꯇꯥꯛꯄ ꯌꯥꯏꯗꯅ ꯕ꯭ꯔꯣ ꯂꯥꯏꯛ ꯄꯦꯄꯔ ꯋꯥꯟ ꯑꯣꯏꯒꯦꯔꯥ ꯄꯦꯄꯔ ꯄꯦꯄ꯭ꯔ ꯇꯨ ꯑꯣꯏꯒꯦꯔꯥ ꯆꯨꯝꯗ꯭ꯔꯥ
ꯆꯨꯝꯃꯦ ꯆꯨꯝꯃꯦ
ꯎꯝ ꯑꯗꯨꯒꯤ ꯈꯟꯕ ꯍꯥꯏꯇꯥꯔꯦ ꯏꯁꯥꯅ ꯋꯥ ꯈꯜꯖꯦ ꯑꯗꯨꯝ ꯍꯜꯂꯥꯒ ꯐꯖꯅ ꯇꯧꯁꯤꯔ ꯈꯟꯕ
ꯍꯣꯏꯗ ꯐꯩꯗ ꯑꯗꯨꯃꯥꯏꯅ ꯇꯧꯒꯗꯕꯅꯤꯗ
ꯗ ꯅꯪꯗꯤ ꯀꯔꯝ ꯀꯥꯟꯗ ꯊꯣꯛꯀꯅꯤ ꯃꯅꯤꯄꯨꯔꯗꯤ
ꯑꯁ ꯑꯩꯁꯦ ꯁꯦꯞꯇꯦꯝꯕꯔꯗ ꯑꯩꯁꯨ ꯂꯩꯅꯤꯡꯗ꯭ꯔꯕ ꯁꯤꯂꯣꯡꯁꯦ ꯅꯨꯡꯉꯥꯏꯖꯔꯛꯇ꯭ꯔꯦꯅꯦ ꯂꯩꯕ ꯀꯌꯥ ꯀꯣ ꯑꯗꯨꯒꯤ ꯁꯦꯞꯇꯦꯝꯕꯔꯗ ꯁꯦꯞꯇꯦꯝꯕꯔꯗ ꯊꯣꯛꯁ꯭ꯔꯅ ꯇꯧꯔꯤꯕꯅꯤꯅꯦ ꯆꯌꯦ ꯋꯥꯄꯥꯔꯦ
ꯑꯣꯀꯦ ꯅꯪꯒꯤ ꯕ꯭ꯔꯥꯗꯔ ꯅꯪꯒꯤ ꯔꯤꯂꯦꯇꯤꯞ ꯊꯕꯛ ꯇ ꯇꯧꯕ ꯂꯩꯕ꯭ꯔꯣ
ꯑꯩ ꯏꯌꯥꯝꯕꯗ ꯊꯕꯛ ꯇꯧꯋꯤ
ꯥꯏꯚ ꯣꯔꯃꯦꯟ ꯀ
ꯍꯣꯏ
ꯁꯤꯂꯣꯡꯗ ꯀꯃꯥꯏꯅ ꯒꯣꯔꯃꯦꯟ ꯊꯕꯛ ꯐꯪꯈꯤꯅꯣ ꯁꯤꯅ ꯑꯩꯅ ꯈꯟꯅꯤꯡꯉꯤꯁꯦ
ꯅꯠꯇ ꯑꯦ ꯏꯌꯥꯝꯕꯁꯦ ꯁꯤꯂꯣꯡꯗ ꯁꯤꯂꯣꯡꯗ ꯅꯠꯇꯦ ꯃꯥ ꯊꯕꯛ ꯇꯧꯔꯤꯁꯦ ꯑꯇꯣꯞꯄ ꯏꯁꯇꯦꯠꯇ ꯑꯇꯣꯞꯄ ꯑꯃ ꯍꯧꯖꯤꯛ ꯑꯟꯗ꯭ꯔꯥ ꯄ꯭ꯔꯗꯦꯁ ꯂꯩ ꯃꯙ꯭ꯌꯥ ꯄ꯭ꯔꯗꯦꯁꯇ ꯁꯣꯔꯤ
ꯑꯦꯝ ꯄꯤꯗ ꯀꯔꯤ ꯊꯕꯛꯅꯣ
ꯏꯟꯇꯂꯤꯖꯦꯟꯁꯀꯤꯅꯤꯗ
ꯀꯩꯅꯣ ꯑꯥꯏꯔꯣ
ꯍꯥꯥ
ꯕꯤ ꯑꯏ
ꯍꯥꯏꯕ ꯅꯨꯡꯉꯥꯏꯔꯔꯣꯏ ꯁꯤꯗꯗꯤ
ꯍ ꯍꯣꯏ ꯍꯣꯏ ꯑꯗꯨꯒꯤꯀꯦ ꯐꯔꯦꯟ ꯀꯩꯅꯩꯅꯣ ꯑꯗꯨ ꯐꯥꯎꯅꯔꯁꯤ ꯐꯩꯅꯤ ꯐꯩꯅꯤ ꯑꯗꯨꯗꯤ ꯑꯁ ꯑꯗꯨꯅꯤꯅꯦ ꯇꯧꯔꯁꯦ
ꯅꯪꯗꯤ ꯑꯗꯨꯝ ꯄ꯭ꯔꯣꯐꯦꯁꯔ ꯂꯥꯏꯟꯗ ꯆꯠꯀꯦꯅꯅꯦ ꯅꯪ
ꯑꯁ ꯄꯣ ꯈꯟꯕꯗꯤ ꯈꯂꯦꯕꯀꯣ ꯑꯗꯨꯗꯣ ꯂꯩ ꯀꯩ ꯍꯥꯏꯅꯤ ꯄꯣ ꯄ꯭ꯔꯣꯐꯦꯁꯟ ꯑꯩꯒꯤ ꯄ꯭ꯔꯣꯐꯦꯁꯔꯗ ꯆꯪꯕ ꯍꯥꯏꯕꯁꯦ ꯍꯥꯏꯗꯤ ꯌꯥꯝ ꯋꯥꯏꯅꯦ ꯀꯩ ꯋꯥꯏ ꯍꯥꯏꯕꯗꯤ ꯃꯣꯏꯗꯤꯅꯦ ꯃꯣꯏꯒꯤ ꯅꯣꯝꯁ ꯌꯥꯝ ꯂꯩꯌꯦꯕ ꯕ꯭ꯔꯣ ꯏꯟꯇꯚꯨ ꯏꯟꯇꯔꯚꯤꯌꯨꯒꯤ ꯃꯇꯝꯁꯦ ꯍꯥꯏꯕꯗꯤ ꯋꯥꯟꯁ ꯑꯩꯅ ꯏꯟꯇꯔꯚꯤꯌꯨ ꯆꯪꯕ ꯃꯇꯝꯗꯀꯣ ꯑꯗꯨꯗ ꯃꯣꯏ ꯌꯦꯡ ꯁꯃ ꯀꯃꯨꯅꯤꯀꯦꯁꯟ ꯀꯉ ꯀꯅꯤ ꯑꯗꯨꯒ ꯑꯩꯒꯤ ꯗꯤꯞꯂꯞ ꯃꯦꯟꯇꯦꯜ ꯗꯤꯕꯂꯞ ꯌꯦꯡꯉꯛꯀꯅꯤ ꯑꯗꯨ ꯑꯩꯒꯤ ꯕꯤ ꯅꯣꯂꯦꯖ ꯌꯦꯡꯉꯛꯀꯅꯤ ꯑꯗꯨꯒ ꯑꯗꯨꯒꯨꯝꯕ ꯌꯥꯝ ꯇꯦꯁ ꯇꯧꯋꯦ ꯃꯃꯣꯏꯗꯤ ꯇꯕꯔꯥ?
ꯍꯣꯏ - ꯍꯣꯏ ꯇꯥꯏꯌꯦ꯫
ꯑꯥ ꯑꯗꯨꯅ ꯑꯁ ꯈꯪꯗꯦꯅꯦ ꯑꯩꯁꯦ ꯑꯩꯗꯤ ꯖꯁ ꯗꯤꯒ꯭ꯔꯤꯗ ꯂꯧꯔꯒ ꯁꯨꯝ ꯑꯇꯩ ꯊꯕꯛ ꯁꯨꯝ ꯌꯦꯡꯁꯔ ꯈꯟꯕꯅꯤꯅ ꯂꯥꯏꯛ ꯀꯩꯅꯣꯒꯨꯝꯕꯗ ꯀꯣꯔꯄꯣꯔꯦꯠꯀꯨꯝꯕꯗꯁꯨ ꯌꯦꯡꯅꯤꯡꯕꯀꯣ
ꯎꯝ ꯎꯝ꯫ ꯑꯣ ꯀꯦ ꯅꯪꯁꯦ ꯑꯗꯨꯒꯤ ꯃꯥꯔꯀꯦꯇꯤꯡ ꯇꯧꯕ ꯖꯅꯤꯅꯦꯀꯣ
ꯑ ꯍ ꯍ ꯍꯣꯏ꯫
ꯑꯗꯨ ꯅꯪꯗꯤ ꯄ꯭ꯔꯥꯏꯚꯦꯠ ꯒꯃꯦꯟ ꯒꯣꯔꯃꯦꯟ ꯖꯣꯕ
ꯑ ꯒꯣꯔꯃꯦꯟ ꯖꯣꯕꯁꯤ ꯄꯥꯝꯃꯦ ꯏꯐ ꯑꯣꯄꯣꯔꯆꯨꯅꯤꯇꯤ ꯂꯩꯔꯗꯤ ꯕꯠ ꯄ꯭ꯔꯣꯐꯦꯁꯔ ꯍꯥꯏꯕꯁꯤꯗꯤ ꯕ꯭ꯔꯣ ꯍꯧꯖꯤꯛ ꯑꯦꯟ ꯅꯝꯕꯔ ꯑꯣꯐ ꯄꯤ ꯑꯩꯆ ꯗꯤ ꯏꯁꯀꯣꯂꯔ ꯃꯌꯥꯝ ꯂꯩꯌꯦꯕ ꯏꯟꯗꯤꯌꯥꯒꯤ ꯑꯣꯏꯅ ꯃꯣꯗꯦꯜ ꯑ ꯌꯧꯔꯦ ꯑꯩ ꯍꯥꯏꯔꯔꯣꯏꯒꯦꯕ
ꯑꯦꯟ ꯗꯦꯟ ꯀꯣꯂꯦꯖꯀꯤ ꯚꯦꯀꯦꯟꯁꯤꯁꯨ ꯑꯃꯨꯛ
ꯍꯣꯏ ꯀꯣꯂꯦꯖ ꯚꯦꯀꯦꯟꯁꯤꯁꯦ ꯌꯥꯝꯅ ꯂꯦꯁ ꯑꯣꯏꯅ ꯂꯥꯛꯑꯦꯕ
ꯑꯦꯕ꯭ꯔꯤ ꯏꯔ ꯊꯣꯛꯄꯁꯨ ꯅꯠꯇꯦ ꯑꯃꯨꯛꯀ
ꯍꯣꯏ ꯑꯦꯚ꯭ꯔꯤ ꯏꯌꯥꯔ ꯊꯣꯛꯇꯦ ꯃꯅꯤꯄꯨꯔ ꯍꯥꯏꯔꯦ ꯑꯦꯚ꯭ꯔꯤ ꯏꯌꯥꯔ ꯊꯣꯛꯇꯦ ꯏꯕꯟ ꯑꯗꯨꯅ
ꯑꯗꯨ ꯑꯗꯨ ꯑꯩꯅ ꯃꯥꯅꯦ ꯑꯗꯨ ꯑꯩꯅ ꯍꯥꯏꯅꯤꯡꯕꯁꯦ ꯈꯤꯇꯥꯪ ꯀꯝꯄꯤꯇꯤꯇꯤꯞ ꯑꯦꯛꯖꯥꯝ ꯕꯦꯡꯒꯤ ꯁꯤꯖꯦꯜꯒꯨꯝꯕꯗꯤ ꯊꯥꯅꯤꯡꯗꯕꯔꯣ ꯍꯥꯏꯝꯅꯤꯗ ꯫
ꯑꯩ ꯊꯥꯗꯤ- ꯊꯥꯖꯤꯜꯂꯦ ꯐꯣꯝꯕꯗꯤ ꯑꯗꯨꯗꯣ ꯀꯣꯆꯤꯡꯗꯤ ꯂꯧꯗꯕꯤꯗꯤ ꯏꯁꯥꯅ ꯁꯦꯜꯞ ꯏꯁꯇꯗꯤ ꯇꯧꯔꯒ
ꯑꯗꯨ ꯍꯇꯥ ꯁꯦꯜꯄ ꯏꯁꯇꯗꯤ ꯐ ꯌꯥꯏꯗ ꯑꯈꯣꯏꯅ ꯃꯦꯠꯁꯇꯥ ꯈꯤꯇꯪ ꯁꯣꯟꯕꯤ ꯂꯧꯕꯤꯨ ꯋꯥꯅꯤ
ꯎꯝ ꯍꯝ ꯎꯝ꯫ ꯑꯩꯁꯦ ꯑꯩꯁꯦ ꯕ꯭ꯔꯣ ꯁꯦꯡꯅ ꯍꯥꯏ ꯃꯇꯝꯗ ꯑꯩꯒꯤ ꯑꯦꯁꯤꯁꯇꯦꯟꯁ ꯀ꯭ꯔꯥꯏꯞ ꯂꯩꯔꯝꯃꯗꯤ ꯑꯩꯗꯤ ꯅꯍꯥꯟꯅ ꯄꯥꯁ ꯇꯧ ꯌꯥꯔꯕꯅꯤꯗ꯫ ꯒꯌ꯭ꯥꯟ ꯇꯕꯔꯥ?
ꯇꯥꯏꯌꯦ ꯇꯥꯏꯌꯦ
ꯎꯝ ꯐꯥꯏꯞ ꯂꯩꯔꯒꯗꯤ ꯅꯍꯥꯟꯅ ꯄꯥꯁ ꯇꯧ ꯌꯥꯔꯑꯝꯅꯦ
ꯑꯗꯨꯅꯤ ꯑꯩꯈꯣꯏꯁꯨ ꯒꯥꯏꯗꯦꯟꯁꯁꯤꯦ ꯐꯖꯅ ꯄ꯭ꯔꯣꯄꯔ ꯒꯥꯏꯗꯦꯟꯁ ꯇꯧꯔꯛꯇ꯭ꯔꯕꯅꯤꯅꯀꯣ
ꯑꯣ ꯍꯣ ꯍꯣꯏ ꯍꯪꯅ ꯍꯒ ꯑꯩ ꯅꯪ ꯀꯩꯅꯣ ꯊꯥꯕ꯭ꯔꯥ ꯍꯟꯗꯛ ꯑꯦꯁ ꯑꯦꯁ ꯁꯤꯒꯤ ꯐꯣꯔꯇꯤꯟ ꯐꯦꯖꯇ ꯊꯥꯕ꯭ꯔꯣ
ꯁꯂꯦꯛꯦꯛꯁꯟ ꯏꯁꯇꯥꯞ ꯁꯦꯂꯦꯛꯁꯟꯒꯤꯗꯨꯔꯣ ꯁꯦꯂꯦꯛꯁꯟ ꯄꯣꯁ ꯁꯂꯦꯛꯁꯟ ꯄꯣꯁ ꯈꯤꯗ
ꯍꯣꯏ ꯍꯣꯏ ꯍꯣꯏ
ꯑꯁ ꯑꯗꯣ ꯑꯩꯒꯤꯁꯨ ꯑꯩꯒꯤ ꯕꯦꯛꯒ꯭ꯔꯥꯎꯟꯒ ꯑꯩꯒꯤ ꯀ꯭ꯋꯥꯂꯤꯐꯤꯀꯦꯁꯟꯒ ꯆꯥꯟꯅꯕ ꯄꯣꯁ ꯑꯃꯠꯇ ꯂꯩꯇꯦ ꯊꯗ ꯑꯗꯨꯗ
ꯀꯩꯅꯣ ꯑꯗꯨ ꯀꯩꯅꯣ ꯌꯥꯎꯔꯤꯗꯨꯗꯤ ꯇꯦꯄ ꯇꯋꯦ ꯃꯌꯥꯝ ꯌꯥꯎꯔꯤꯗꯨ
ꯑꯁ ꯑꯗꯨꯣ ꯆꯥꯅꯕ ꯄꯣꯁ ꯑꯃꯇ ꯐꯪꯗꯦ ꯃꯣꯏ ꯑꯦꯛꯁꯄꯤꯔꯤꯌꯦꯟꯁ ꯅꯤꯔꯝꯕ ꯑꯦꯟ ꯗꯦꯟ ꯑꯗꯨ ꯄꯣꯁ ꯑꯗꯨꯒꯤ ꯀ꯭ꯋꯥꯂꯤꯐꯤꯀꯦꯁꯟ ꯂꯩꯒꯗꯧꯕꯅꯦꯅ ꯇꯧꯔꯝꯕ ꯑꯩ ꯂꯣꯏ ꯆꯦꯛ ꯇꯧꯈ꯭ꯔꯦꯗ ꯆꯥꯅꯕ
ꯀꯔꯝꯕꯅꯣ ꯅꯪ ꯅꯪ ꯑꯩꯅ ꯍꯥꯏꯁꯤꯗꯤ ꯀꯩꯅꯣꯅꯦ ꯑꯃ ꯑꯦꯁ ꯑꯦꯁ ꯁꯤꯒꯤ ꯀꯩꯅꯣꯗꯣ ꯅꯠꯇ꯭ꯔꯣ ꯐꯣꯔꯇꯤꯟ ꯐꯦꯁꯀꯤꯗꯣ
ꯀꯁꯤꯤ ꯎꯁ ꯀꯁꯤ ꯅꯠꯇ꯭ꯔꯣꯅ ꯀꯨꯝꯁꯤꯒꯤꯁ ꯍꯥꯏꯕ ꯅꯠꯇ꯭ꯔꯣ ꯀꯨꯝꯁꯤꯒꯤꯔꯣ
ꯅꯇꯩ ꯑꯦꯁ ꯑꯦꯁ ꯁꯤ ꯍꯥꯏꯕꯅꯤ ꯑꯦꯁ ꯑꯦ ꯁꯤ
ꯑꯗꯨ ꯀꯨꯝꯁꯤꯈ꯭ꯔꯕ
ꯍꯣꯏ ꯀꯨꯝꯁꯤꯒꯤꯗꯣ ꯐꯣꯔꯇꯤꯟ ꯐꯦꯁꯇꯣ
ꯀꯔꯝꯕꯅꯣꯅꯪ ꯍꯥꯏꯁꯤ ꯁꯤꯖꯤꯦꯜ
ꯅ ꯁꯤꯖꯤ ꯅ ꯑꯦꯁ ꯑꯦꯁ ꯐ ꯐꯇꯤꯟ ꯐꯦꯁꯇꯤꯅꯦ ꯂꯣꯏ ꯌꯥꯎꯋꯦꯕ꯭ꯔꯣ ꯁꯤ ꯖꯤ ꯑꯦꯜ ꯌꯥꯎꯔꯛꯀꯅꯤ ꯑꯗꯨꯗꯒꯤ ꯅꯪ ꯁꯤ ꯑꯦꯁ ꯑꯦꯁ ꯑꯦꯜ ꯌꯥꯎꯔꯛꯀꯅꯤ ꯑꯦꯝ ꯇꯤ ꯑꯦꯁ ꯌꯥꯎꯔꯛꯀꯅꯤꯕ ꯃꯣꯏꯗꯨꯗꯤ ꯑꯍꯨꯝꯁꯦ ꯀꯝꯕꯥꯏꯟ ꯇꯧꯔꯒ ꯄꯣꯁꯇꯣ ꯊꯣꯛꯂꯛꯄꯅꯦꯕ ꯐꯦꯁ ꯑꯣꯏꯅ
ꯑꯣ ꯑꯣꯀꯦ ꯑꯣꯀꯦ ꯑꯗꯨꯒꯤꯗꯨ ꯁꯤꯖꯦꯜ ꯇꯧꯋꯦ ꯁꯤꯖꯦꯜꯗꯨ ꯆꯩꯆꯦꯁꯤꯅꯤ ꯁꯤ ꯦꯜꯁ
ꯑꯥ ꯑꯥ ꯑ ꯑꯗꯨꯒꯤ ꯅꯪ ꯑꯦꯛꯖꯥꯝꯒꯤ ꯗꯦꯠꯇꯣ ꯈꯪꯕ꯭ꯔꯥ ꯍꯥꯏꯕꯅꯤꯗ ꯃꯣꯏ ꯖꯨꯟꯗ ꯇꯧꯅꯦ ꯑꯗꯣ
ꯁꯦꯞꯇꯦꯝꯕꯔꯗ ꯁꯦꯞꯇꯦꯝꯕꯔꯗ ꯇꯧꯕꯅꯤ ꯁꯦꯞꯇꯦꯝꯕꯔꯗ ꯑꯩꯁꯨ ꯁꯤꯖꯦꯜꯗꯤ ꯐꯣꯏ ꯖꯨꯟꯗ ꯅꯠꯇꯦꯖꯗ ꯇꯧꯅꯤ ꯍꯥꯏꯕ꯭ꯔꯣ ꯖꯨꯟꯗ ꯍꯥꯏꯗꯦꯗ
ꯅꯠꯇ ꯅꯪ ꯀꯩꯅꯣ ꯅꯪꯤ ꯀꯩꯅꯣꯣ ꯅꯪꯗ ꯈꯪꯉꯦ ꯅꯪꯒꯤꯗꯨꯅꯅꯦ ꯑꯦꯁꯦ ꯁꯤ ꯁꯤꯖꯤ ꯑꯜ ꯑꯗꯨꯅꯦꯕ ꯑꯗꯨ ꯑꯗꯨꯅꯠ ꯀꯩꯕ ꯑꯩꯅ ꯍꯥꯏꯁꯦ
ꯑꯁ ꯅꯪꯒꯤꯗꯨ ꯅꯪꯒꯤꯗꯨ ꯀꯔꯝꯕ ꯑꯣꯏꯕꯖꯥꯠꯅꯣ ꯑꯩ ꯒ꯭ꯌꯥꯟ ꯇꯥꯏ ꯑꯁ ꯁꯤꯖꯤ ꯑꯦꯜꯒꯤꯗꯤ ꯐꯥꯔꯁ ꯇꯥꯏꯝ ꯊꯥꯕꯅꯤꯅ ꯑꯩ ꯒ꯭ꯌꯥꯟ ꯇꯥꯗꯦ ꯗꯤꯁ ꯌꯥꯔꯅ ꯐ꯭ꯔꯥꯁ ꯇꯥꯏꯝ ꯊꯥꯗꯧꯕꯣꯏꯁꯨ
ꯎꯝ ꯍꯥꯏꯗꯤ ꯑ ꯍꯧꯖꯤꯛ ꯑꯩꯅ ꯍꯥꯏꯕ ꯑꯦꯁ ꯑꯦꯁ ꯁꯤ ꯐꯦꯁ ꯐꯣꯔꯇꯤꯟ ꯍꯥꯏꯔ ꯕꯅꯦꯕ
ꯎꯝ
ꯄꯦꯖ ꯐꯣꯔꯇꯤꯅꯥꯟ ꯅꯪ ꯑꯝꯇ ꯁꯔ꯭ꯁ ꯇꯧꯔ ꯌꯦꯡꯉꯣ ꯅꯦꯠꯇꯁꯨ ꯍꯣꯔꯦꯟ ꯍꯣꯔꯦꯟ ꯌꯦꯡꯉꯣꯕꯀꯣ ꯑꯗꯣ ꯄꯣꯠꯁꯗꯨꯁꯦ ꯑꯩꯅ ꯍꯥꯏꯕꯗꯣ ꯄꯣꯁꯇꯤ ꯀꯝꯕꯥꯏꯟ ꯇꯧꯔꯛꯀꯅꯤꯕ ꯂꯣꯏꯅ ꯌꯥꯎꯋꯦꯕ ꯅꯪ ꯁꯤꯖꯦꯜꯁꯨ ꯌꯥꯎꯔꯛꯀꯅꯤ ꯁꯤ ꯁꯦꯜ ꯌꯥꯎꯔꯛꯀꯅꯤ ꯑꯦꯝ ꯇꯤ ꯑꯦꯁꯁꯨ ꯌꯥꯎꯔꯛꯀꯅꯦꯕ ꯂꯣꯏꯅ ꯀꯝꯕꯥꯏꯟ ꯇꯧꯔꯛꯀꯅꯦꯕ ꯑꯗꯨꯗ ꯀꯝꯕꯥꯏꯟ ꯄꯣꯁꯅꯦꯕ ꯊ꯭ꯔꯤ ꯊꯥꯎꯖꯟ ꯄ꯭ꯂꯁ ꯂꯥꯛꯄꯅꯦꯕ ꯐꯣꯝꯗꯣ
ꯑꯗꯨꯁꯨ ꯑꯩ ꯊꯥꯗꯤ ꯊꯥꯖꯤꯜꯂꯦ ꯑꯩꯗꯤ ꯑꯦꯝ ꯇꯤ ꯑꯦꯁꯇ ꯑꯣꯏꯅ ꯊꯥꯖꯤꯜꯂꯦꯕꯀꯣ ꯇꯥꯕ꯭ꯔꯣ
ꯍꯜꯂꯣ ꯔꯣ
ꯇꯥꯕ꯭ꯔꯣ
ꯇꯥꯏꯦ ꯇꯥꯏ
ꯅꯦꯠꯋꯥꯛꯁꯦ ꯅꯨꯉꯥꯏꯇꯦꯅꯦ